ꯍꯜꯂꯣ
ꯍꯜꯂꯣ ꯑꯣ ꯇꯥꯕ꯭ꯔꯣ
ꯀꯩꯗꯧꯔꯤꯒꯦ ꯇꯥꯛꯑꯦ
ꯑꯁ ꯁꯨꯝ ꯂꯩꯔꯝꯃꯤ ꯆꯥꯛ ꯇꯣꯛꯑꯒ
ꯀꯩꯅꯣ ꯅꯥꯔꯕꯣ
ꯔꯦ
ꯍꯥꯎꯣꯏꯇꯟ ꯇꯅ ꯎꯏꯗ
ꯏꯁꯥꯁꯦ ꯗꯟ ꯇꯟꯗꯔꯦ ꯌꯥꯗ꯭ꯔꯦꯅꯦ
ꯉꯔꯥꯡ ꯈꯔ ꯍꯦꯟꯖꯜꯂꯨꯔꯕꯣ
ꯅ
ꯉꯔꯥꯡꯁꯦ ꯈꯔ ꯆꯥꯛ ꯈꯔ ꯆꯥꯥꯁꯜꯂꯨꯕ ꯍꯥꯏꯇꯥꯔꯦ ꯑꯗꯨꯅꯅꯤ ꯈꯔ ꯌꯥꯝꯕ ꯑꯗꯒꯤ ꯄꯨꯛ ꯅꯨꯡꯉꯥꯏꯇ꯭ꯔꯕ ꯑ ꯆꯥꯎꯝꯕ ꯑꯃ ꯂꯩꯕꯗꯣ
ꯉꫪꯥꯡ ꯕꯣꯜ ꯌꯦꯡ ꯆꯠꯄ꯭ꯔꯣ
ꯑꯥ ꯕꯣꯜ ꯌꯦꯡ ꯆꯠꯂꯦ ꯑꯣ ꯍꯧꯕꯗꯩ ꯌꯦꯡꯉꯦ
ꯀꯃꯥꯏ ꯀꯃꯥꯏꯅ ꯇꯧꯒꯦ
ꯑꯁ
ꯅꯣꯏꯕꯨ ꯏꯁꯩ ꯑꯦ ꯅꯣꯏ ꯏꯁꯩ ꯌꯦꯡ ꯅꯪꯍꯧꯕ꯭ꯔꯣ
ꯅꯪ ꯍꯧꯋꯦ ꯅꯪꯍꯧꯋꯦ ꯈꯣꯏꯃꯨꯅꯤ ꯈꯣꯏꯃꯨ ꯇꯧꯕꯗꯣ ꯏꯁꯩ ꯇꯧꯋꯦ ꯄ꯭ꯂꯥꯇꯤꯅ ꯐꯖꯅ ꯅꯤꯛꯈꯥꯏꯔꯝꯃꯦ
ꯗꯥꯟꯁꯇꯣ ꯐꯖꯩꯅꯦ
ꯎꯝ ꯎꯝ
ꯑꯗꯨ ꯌꯦꯡ ꯐꯪꯍꯧꯗꯕꯁꯦ ꯆꯥꯛꯈ꯭ꯔꯦꯗ
ꯑꯁ ꯉꯟꯅ ꯂꯥꯛꯑꯗꯤ ꯌꯦꯡꯒꯗꯕꯅꯤꯅꯦ
ꯈꯣꯏꯗꯤ ꯍꯥꯞ ꯃꯇꯨꯡꯗ ꯌꯧꯔꯛꯑꯦ
ꯑꯣ ꯑꯣ
ꯇꯧ ꯌꯦꯡꯉꯣ ꯏꯁꯩ ꯌꯦꯡꯍꯧꯗꯕꯁꯦ ꯀꯣꯟꯅꯕꯨꯗꯤ ꯃꯌꯥꯝꯅ ꯐꯦꯁꯕꯨꯛꯇ ꯊꯥꯒꯠꯅꯔꯛꯄꯗꯨꯗ ꯑꯣꯏꯅ ꯌꯦꯡꯉꯦ
ꯎꯝ ꯎꯝ ꯎꯝ
ꯀꯩ ꯌꯦꯟꯖꯥꯡ ꯆꯥꯔꯕ
ꯑꯁ ꯏꯟꯖꯥꯡꯁꯤ ꯀꯩꯅꯣ ꯇꯧꯋꯦ ꯊꯔꯣꯏ ꯀꯥꯡꯍꯧ ꯉꯧꯋꯦ ꯌꯥꯝꯅ ꯍꯥꯎꯄ ꯏꯟꯖꯥꯡꯅꯦ
ꯑꯥꯏ ꯌꯥꯏꯅꯦ ꯊꯔꯣꯏ ꯀꯥꯡꯍꯧꯗꯤ
ꯑꯥ ꯅꯣꯏ ꯀꯩ ꯌꯦꯟꯖꯥꯡ ꯆꯥꯔꯕ ꯑꯦ ꯊꯔꯣꯏ ꯐꯥꯗꯦ ꯊꯔꯣꯏ ꯈꯨꯜꯂꯨꯕꯅꯦ
ꯊꯔꯣꯏ ꯈꯨꯜꯂꯨꯕꯅꯦ
ꯑꯥ
ꯑꯩꯈꯣꯏꯗꯤ ꯏꯔꯣꯝꯕꯝꯅꯦ ꯑꯁ ꯌꯥꯝꯃꯤꯗ ꯕꯣꯔꯥ ꯑꯃꯅꯦ ꯀꯥꯡ ꯀꯪꯍꯧ ꯑꯃꯅꯦ
ꯑꯁ ꯑꯁ ꯑꯁ
ꯆꯥꯁꯤꯟꯕꯅꯦ ꯍꯦꯛꯇ
ꯑꯥ ꯏꯔꯣꯟꯕ ꯑꯝꯅꯦ ꯕꯣꯔꯥ ꯑꯝꯅꯦ ꯀꯥꯡꯍꯧ ꯑꯝꯅꯦ
ꯉꯁꯥꯏ ꯅꯪ ꯐꯣꯟ ꯇꯧꯔꯛꯄꯗꯣ ꯋꯥꯛꯀꯤꯡ ꯆꯦꯜꯂꯨꯕꯩꯅꯤꯅꯦ
ꯑꯣ ꯀꯥꯏꯕꯣꯛ ꯆꯦꯜꯂꯨꯕ ꯋꯥꯛꯀꯤꯡ
ꯂꯝꯖꯦꯜ ꯀꯟꯅ ꯑꯁ ꯂꯝꯄꯥꯛ ꯏꯂꯚꯦꯟ ꯐꯤꯐꯗꯨꯅꯤꯗ ꯃꯤ ꯀꯨꯟꯃꯉꯥ ꯆꯦꯜꯍꯟꯕ
ꯑꯣ
ꯁꯨꯝ ꯇꯟꯁꯤꯟꯗꯅꯕ ꯍꯨꯃꯥꯡ ꯇꯥꯍꯟꯕꯒꯤ ꯋꯥꯅꯤꯗ
ꯑꯣ
ꯃꯤ ꯌꯥꯝꯃꯦ ꯃꯤ ꯀꯨꯟꯊ꯭ꯔꯥ ꯃꯨꯛ ꯍꯦꯜꯂꯦ
ꯑꯣ ꯑꯩꯖꯨ ꯁꯨ ꯂꯝꯖꯦꯜ ꯔꯟꯅꯤꯡ ꯁꯨ ꯂꯩꯇꯕꯩꯅꯤꯅꯦ ꯔꯟꯅꯤꯡ ꯁꯨ ꯂꯩꯔꯗꯤ ꯂꯝꯖꯦꯜ ꯍꯥꯏꯐꯦꯠ ꯆꯦꯟꯕ ꯂꯥꯛꯄ ꯌꯥꯕꯅꯦ ꯍꯛꯆꯥꯡꯁꯦ ꯔꯥꯅꯤꯡꯁꯨ ꯄꯨꯔꯛꯇꯦꯅ ꯑꯗꯨꯅꯅꯦ
ꯍꯥꯏꯐꯦꯠ ꯍꯥꯏꯐꯦꯠꯒꯤ ꯂꯥꯛꯄ ꯌꯥꯗꯦꯗ
ꯀꯩꯅꯣ ꯏꯁꯥ ꯏꯁꯥ ꯄ꯭ꯔꯦꯛꯇꯤꯁ ꯇꯧꯖꯕꯅꯤ ꯀꯩꯅꯣꯅꯦ
ꯍꯣꯏ ꯑꯗꯨꯕꯨꯗꯤ ꯑꯁ ꯀꯩꯗꯅꯤ ꯊꯋꯥꯏ ꯊꯋꯥꯏ ꯌꯥꯎꯗꯅ ꯊꯋꯥꯏ ꯌꯥꯎꯅꯅꯦ ꯍꯧꯖꯤꯛ ꯇꯧꯔꯤꯁꯦ
ꯑ ꯑꯣ
ꯕꯣꯟ ꯌꯦꯡꯕ꯭ꯔꯣ
ꯕꯣꯟꯖꯦ ꯈꯔꯥ ꯌꯦꯡꯉꯦ ꯑ ꯔꯣ ꯔ‌ꯣꯅꯥꯜꯗ‌ꯣ ꯍ‌‌ꯣꯏꯒꯤ ꯂꯩꯗꯥꯏꯅꯦ ꯉꯁꯤꯁꯤꯕꯣ ꯍꯣꯔꯦꯟ ꯃꯌꯥꯝꯁ‌ꯦ ꯂꯣꯏ ꯄꯥꯈꯠꯅꯔꯦꯅꯦ
ꯍꯣꯔꯦꯟꯗꯒꯤ ꯑꯗꯨꯝ ꯁꯝꯗꯒ꯭ꯔꯥꯅꯤ ꯀꯩꯅꯣ ꯔ‌ꯣꯅꯥꯜꯗ‌ꯣꯒ ꯄꯣꯔꯇꯨꯒꯜꯒ ꯀꯩꯒ ꯂꯩꯔꯦ ꯁ꯭ꯄꯦꯟꯒ ꯂꯩꯔꯦ ꯑꯥꯔꯖꯦꯟꯇꯤꯅꯥꯁꯨ ꯂꯩꯔꯦ ꯍꯌꯦꯡꯗꯤ
ꯑꯥ
ꯕ‌ꯣꯜꯒ ꯌꯦꯡ ꯐꯪꯗ꯭ꯔꯦꯗ ꯑꯌꯨꯛ ꯉꯟꯇꯥ ꯍꯧꯒꯠꯄꯗ
ꯑꯖꯥ ꯐꯣꯜꯒꯤ ꯀꯔꯝꯕ ꯑꯦꯞꯁ ꯍꯥꯞꯀꯦ
ꯕꯣꯜꯒꯤꯖꯦ ꯑꯩꯈꯣꯏ ꯄꯩꯁꯥ ꯊꯤꯕꯤꯗꯣ ꯑꯣꯏꯅ ꯇꯧꯋꯦ
ꯑ‌ꯣ ꯀꯔ ꯑꯣ ꯀꯔꯝꯕ
ꯖꯤ ꯐꯥꯏꯕ ꯑꯅꯥ ꯑꯩꯈꯣꯏ ꯏꯟꯗꯤꯌꯥꯗ ꯕ꯭ꯔꯣꯗꯀꯥꯁ ꯇꯧꯕꯗꯣ ꯇꯤꯚꯤꯗ ꯑꯣꯏꯅ ꯀꯥꯞꯊꯣꯛꯑꯦꯗ
ꯑꯣ ꯖꯤ ꯐꯥꯏꯕꯇꯨꯔꯣ ꯅꯪꯅ ꯌꯦꯡꯉꯤꯖꯦ
ꯇꯤꯚꯤꯗ ꯑꯣꯏꯅ ꯃꯌꯥꯝ ꯄꯨꯟꯅ ꯌꯦꯡꯉꯦ
ꯑꯣ ꯖꯤ ꯐꯥꯏꯕꯇꯣ ꯍꯥꯞꯄ
ꯑꯥ
ꯑꯩꯁꯨ ꯗꯥꯎꯂꯣꯠ ‌ꯍꯧꯁꯤꯂ ꯑꯝꯇꯥ‌ ꯍꯥꯞ
ꯑꯁ ꯉꯁꯥꯏ ꯕꯔꯖꯤꯟꯒ ꯅꯣꯔꯋꯦꯒ ꯁꯥꯟꯅꯕꯗꯨꯗꯤ ꯕ꯭ꯔꯥꯖꯤꯜꯅ ꯀꯥꯗꯣꯏ ꯃꯥꯜꯂ ꯅꯣꯔꯋꯦꯅ ꯑꯣꯏꯅ ꯊꯣꯝꯖꯤꯟꯒ꯭ꯔꯦꯅꯦ
ꯍꯥꯂꯥꯟꯑꯅ ꯏꯉꯥꯎ ꯉꯥꯎꯔꯒ ꯄꯪꯀꯥꯎꯇ ꯀꯥꯎꯏ ꯄꯪꯆꯟ ꯆꯜꯂꯤ ꯃꯥꯅ
ꯄꯪꯆꯦꯟ ꯆꯜꯂꯤ ꯄꯪꯆꯦꯟꯗ ꯆꯦꯜꯂꯤ ꯄꯪ ꯆꯣꯡꯗ ꯆꯣꯡꯏ ꯄꯪꯀꯥꯎꯇ ꯀꯥꯎꯔꯥ ꯄꯪꯆꯟ ꯄꯪꯆꯟꯗ ꯆꯜꯂꯤ ꯃꯥꯟ ꯇꯧꯔꯤꯕ
ꯑꯥ
ꯌꯥꯏ ꯌꯥꯏ ꯃꯥ
ꯌꯥꯏ ꯌꯥꯏ
ꯒꯣꯜ ꯃꯥ ꯒ‌ꯣꯜ ꯃꯥꯔꯅꯒ꯭ꯔ‌ꯦ ꯃꯣꯏ ꯑꯍꯨꯝ
ꯃꯥꯟꯅꯈ꯭ꯔꯦ ꯉꯣ ꯇꯔꯦꯠ ꯇꯔꯦꯠꯅꯤ ꯍꯧꯖꯤꯛ ꯂꯩꯔꯤꯖꯦ ꯎꯝ
ꯃꯦꯁ ꯃꯦꯁ ꯑꯃ ꯍꯦꯜꯂꯒ ꯀꯩꯅ ꯍꯂꯥꯟꯅ ꯑꯇꯩ ꯃꯣꯏ ꯑꯅꯤꯗꯨꯗꯤ ꯅꯦꯁ ꯑꯃꯃꯝ ꯋꯥꯜꯗꯤ ꯁꯥꯟꯅꯒꯗꯕ
ꯍꯣꯏ ꯍꯂꯥꯟꯅ ꯉꯁꯤ ꯃꯦꯁ ꯒ‌ꯣꯜ ꯑꯅꯤ ꯆꯟꯁꯤꯟꯈꯤꯕꯗꯣ
ꯑꯥ ꯑꯁ ꯉꯁꯥꯏ ꯏꯪꯂꯦꯟꯒ ꯃꯦꯛꯁꯤꯀꯣꯒꯥ ꯗꯨꯁꯨ ꯐꯖꯩ
ꯑ ꯏꯪꯂ‌ꯦꯟꯅ ꯏꯪꯂ‌ꯦꯟꯅ ꯀꯥꯒꯤꯗꯥꯏ
ꯏꯪꯂ‌ꯦꯟꯅ ꯀꯥꯒ꯭ꯔꯦ ꯑꯗꯣ ꯕꯣꯜꯗꯣ ꯔꯦꯠ ꯀꯥꯔꯗ ꯀꯥ ꯆꯥꯗꯅ ꯃꯤ ꯇꯔꯥꯒ ꯃꯤ ꯇꯔꯥꯃꯥꯊꯣꯏꯒ ꯁꯥꯟꯅꯕꯅꯤ ꯉꯁꯥꯏꯗꯤ
ꯑꯣ ꯕꯣꯟꯁꯦ ꯃꯇꯨꯝ ꯇꯥꯏ ꯑꯗꯨꯅꯤ ꯊꯥꯖꯗꯕꯗꯅ ꯍꯦꯛꯇ ꯇꯧꯁꯤꯜꯂꯛꯑꯦꯕꯣ
ꯑꯁ ꯇꯧꯏꯅꯦ ꯊꯥꯖꯗꯕ ꯇꯤꯝ ꯉꯥꯛꯇꯅꯅꯤ ꯇꯧꯔꯤꯁꯦ ꯉꯔꯥꯡꯒꯤꯖꯨ ꯌꯦꯡꯉꯣꯗꯅ ꯉꯔꯥꯡꯒꯤ ꯉꯔꯥꯡꯒꯤ ꯉꯔꯥꯡꯒꯤ ꯐꯖꯕ ꯒꯣꯜꯗꯣ ꯅꯣꯏ ꯎꯍꯧꯗ꯭ꯔꯦꯅꯦ
ꯑꯥ
ꯄꯣꯏꯔꯣꯛꯈꯣꯡꯖꯤꯟꯅ ꯀꯥꯎꯕ ꯒꯣꯜꯗꯣ ꯅꯣꯏ ꯎꯍꯧꯗ꯭ꯔꯦꯅꯦ ꯉꯔꯥꯡꯒꯤ
ꯑꯥ
ꯋꯥꯡꯒꯣꯏ ꯀꯥꯏꯗꯨꯗꯤ ꯃꯥ ꯊꯛ ꯊꯛ ꯊꯛ ꯅꯤꯛꯑꯝꯒꯗꯕꯖꯤꯗꯤ
ꯑꯥ
ꯑꯩꯈꯣꯏꯒꯤ ꯀꯣꯏꯕ ꯆꯠꯄꯩ ꯀꯩ ꯄ꯭ꯔꯣꯒꯥꯝ ꯂꯩꯒꯦ
ꯑꯁ ꯀꯣꯏꯕ ꯆꯠꯄꯒꯤ ꯄ꯭ꯔꯣꯒꯥꯝꯁꯦ ꯑꯔꯥꯏꯕꯅꯤ ꯅꯣꯏꯒꯤ ꯂꯨꯍꯣꯡꯕ ꯃꯌꯥꯏꯗꯣ ꯍꯥꯟꯅ ꯂꯨꯍꯣꯡꯕꯗꯣ ꯍꯥꯟꯅ ꯂꯨꯍꯣꯡꯕꯗꯣ ꯌꯥꯎꯔꯒ
ꯅꯪꯒꯤ ꯕꯥꯇꯣꯟ ꯌꯧꯔꯛꯑꯕꯣ
ꯑꯅꯧꯕ ꯌꯧꯔꯛꯇ꯭ꯔꯤ ꯑꯔꯤꯕ ꯂꯩ
ꯑꯔꯤꯕ ꯂꯩꯌꯦ
ꯎꯝ
ꯑꯗꯨ ꯑꯗꯨꯝ ꯌꯥꯍꯜꯂꯣꯗ ꯅꯠꯇ꯭ꯔꯒꯅ ꯍꯌꯦꯡ ꯌꯧꯔꯛꯄ ꯌꯥꯏ
ꯑꯅꯧꯕ ꯑꯃꯨꯛ ꯍꯣꯏ ꯑꯅꯧꯕ ꯀꯟꯅ ꯇꯧꯔꯤꯕꯣ
ꯑꯅꯧꯕ ꯑꯅꯧꯕ ꯍꯥꯏꯖꯦ ꯑ ꯃꯅꯤꯡ ꯂꯩꯔꯛꯀꯤ ꯑꯍ ꯑꯅꯧꯕ ꯇꯧꯗꯦꯕꯀꯣ ꯕꯣꯔ ꯃꯃꯥꯟꯅꯕꯗꯣ ꯑ ꯍꯥꯟꯅꯒꯤ ꯇꯧ ꯇꯧꯔꯝꯗ꯭ꯔꯤꯕ ꯍꯥꯏꯇꯥꯔꯦ ꯃꯥꯅ
ꯑꯥ
ꯍꯥꯟꯅꯒꯤ ꯇꯧꯔꯝꯗꯕꯗꯨꯗ ꯇꯥꯔꯤꯛ ꯇꯥꯔꯤꯛꯇꯣ ꯁꯦꯝꯗꯣꯛꯑꯒ ꯑꯣꯏꯅ ꯇꯧꯁꯟꯈ꯭ꯔꯦ
ꯑꯥ
ꯕꯣꯅꯤ ꯍꯣꯏ ꯖꯤꯇꯟ ꯍꯣꯏ ꯀꯤꯁꯟ ꯍꯣꯏ ꯇꯣꯝꯄꯨ ꯍꯣꯏ ꯂꯣꯏ ꯇꯧꯔꯝꯃꯝꯅꯤ ꯉꯁꯥꯏ
ꯑꯣ
ꯑꯗꯨꯗꯨꯒ
ꯑ ꯐꯤꯂꯝꯗꯣ ꯐꯤꯂꯝ ꯅꯨꯡꯉꯥꯏꯕ ꯈꯔ ꯍꯥꯏꯔꯛꯎꯅꯦ
ꯍꯌꯦꯡ ꯑꯁꯣꯟꯅꯀꯟꯒꯤ ꯆꯠꯅꯤ ꯍꯥꯏꯕꯅꯦꯕ ꯐꯤꯂꯝꯁꯦ ꯑꯩꯈꯣꯏꯒꯤ ꯃꯅꯤꯄꯨꯔꯤ ꯐꯤꯂꯝꯗ ꯍꯥꯏꯔꯒꯅ ꯍꯧꯖꯤꯛ ꯅꯨꯡꯉꯥꯏꯕ ꯈꯪꯗꯦꯅꯦ ꯑꯩꯈꯣꯏ ꯇꯣꯔꯩꯗ ꯌꯦꯡꯍꯧꯔꯤꯅꯤ ꯀꯅ
ꯑꯁ ꯑꯗꯨꯗ ꯃꯅꯤꯄꯨꯔ ꯐꯤꯂꯝ ꯅꯠꯇꯕ ꯑꯩꯈꯣꯏ ꯀꯣꯔꯤꯌꯥꯒꯨꯝꯕ ꯌꯦꯡꯅꯤꯡꯕ ꯍꯥꯏꯇꯥꯔꯦꯀꯣ ꯋꯥꯔꯤ ꯅꯨꯡꯉꯥꯏꯕ ꯈꯔ ꯁꯥꯡꯕꯗ
ꯑꯩꯏ ꯃꯅꯤꯄꯨꯔꯁꯤꯗ ꯐꯖ ꯐꯖꯕ ꯂꯩꯔꯤꯁꯤꯗꯤ ꯀꯩꯅꯣ
ꯑꯦꯔ
ꯈꯣꯏ ꯅꯨꯡꯁꯤꯕꯩꯅꯤ ꯅꯨꯡꯁꯤꯃꯟꯕꯩꯗꯣ ꯌꯦꯡꯉꯣ
ꯅꯨꯡꯁꯤꯕꯩꯅꯦ ꯅꯨꯡꯁꯤꯃꯥꯟꯕꯩꯅꯦ ꯑꯗꯣ ꯖꯤꯇꯦꯁꯣꯔꯤꯗꯣ ꯑꯩꯈꯣꯏꯗꯤ ꯐꯦꯟ ꯑꯣꯏꯗꯦꯅꯦ
ꯅ ꯋꯥꯔꯕꯣ
ꯌꯦꯡꯉꯟꯗꯅ ꯋꯥꯔꯦ ꯑꯁ ꯈꯪꯗꯦ ꯐꯤꯂꯝ ꯈꯔ ꯌꯦꯡꯉꯉꯦ ꯐꯤꯂꯝ ꯈꯔ ꯌꯦꯡꯉꯒ ꯆꯪꯒ꯭ꯔꯒꯦ ꯇꯧꯕꯅꯦ
ꯂꯝ ꯑꯅꯧ ꯑꯅꯧꯕ ꯊꯣꯛꯂꯛꯑꯕꯅꯤꯒꯦ ꯀꯩꯅꯣ ꯌꯨꯝꯗ ꯑꯗꯨꯝ ꯂꯩꯔꯕꯣ ꯀꯔꯤꯝ ꯆꯠꯊꯣꯛꯇ꯭ꯔꯕꯣ
ꯑꯁ ꯆꯠꯊꯣꯛꯇ꯭ꯔꯦꯗ ꯀꯩꯗꯧꯔꯨꯅꯤ
ꯊꯔꯣꯏ ꯈꯨꯟꯕꯗꯤ ꯀꯅꯥ ꯀꯅꯥ ꯆꯠꯂꯤꯕ
ꯕꯕꯥꯅ ꯈꯨꯠꯂꯛꯄꯅꯤꯗ ꯂꯧꯕꯨꯛꯇꯒꯤ ꯈꯔ
ꯍꯧꯖꯤꯛ ꯏꯁꯤꯡ ꯆꯥꯎꯔꯤꯕꯣ
ꯏꯁꯤꯡꯁꯦ ꯂꯧꯕꯨꯛꯁꯦ ꯏꯁꯤꯡ ꯈꯔ ꯑꯗꯨꯝ ꯂꯩꯌꯦ ꯍꯧꯖꯤꯛꯁꯦ
ꯁꯋꯥꯗꯗꯤꯅꯦ ꯑꯩꯈꯣꯏ ꯌꯥꯏ ꯄꯣꯞꯁꯤ ꯃꯉꯥꯏ ꯏꯁꯤꯡꯁꯦ
ꯃꯔꯥꯡ ꯀꯥꯏꯖꯦ ꯑꯇꯩ ꯃꯐꯝꯗꯗꯤ ꯐꯪꯅꯗ꯭ꯔꯦ
ꯃꯥꯅꯦ ꯑꯇꯣꯞꯄ ꯃꯐꯝꯗꯗꯤ ꯂꯧꯁꯦ ꯌꯥꯝꯅ ꯀꯪꯅꯔꯤꯌꯦ ꯑꯩꯈꯣꯏ ꯁ꯭ꯋꯥꯏꯗꯕꯨ ꯈꯔ ꯂꯧꯁꯦ ꯐꯪꯕꯒꯤ ꯏꯁꯤꯡꯁꯦ ꯈꯔ ꯅꯛꯄꯒꯤ ꯋꯥꯅꯦꯕ
ꯑꯅꯤꯔꯛ ꯑꯅꯤꯔꯛ ꯂꯧꯎꯕ ꯂꯣꯏꯁꯤꯜꯂꯛꯇꯣꯏꯔꯦ ꯑꯩꯈꯣꯏ ꯁ꯭ꯋꯥꯏꯗꯗꯤ
ꯃꯥꯅꯦ
ꯑꯇꯣꯞꯄꯗꯗꯤ ꯍꯧꯅꯗ꯭ꯔꯤ ꯏꯁꯤꯡ ꯃꯔꯥꯡ ꯀꯥꯏꯗꯕꯅꯤꯅ ꯑꯩꯈꯣꯏ ꯁꯥꯏꯒꯤ ꯏꯁꯤꯡꯁꯤꯗꯤ ꯁꯨꯃꯥꯏꯅ ꯑꯗꯨꯝ ꯃꯔꯥꯡ ꯀꯥꯏꯔꯗꯤ ꯐꯒꯗꯝꯅꯤ
ꯅꯣꯏ ꯃꯥꯕꯨ ꯈꯦꯆꯤ ꯇꯧꯗ꯭ꯔꯕꯣ
ꯈꯦꯆꯤꯖꯦ ꯀꯥꯡꯗ ꯇꯧꯋ ꯀꯥꯡ ꯀꯥꯡ ꯀꯔꯤ ꯅꯨꯃꯤꯠꯇ ꯇꯥꯒꯦ
ꯑ ꯀꯥꯡ ꯉꯪꯗ꯭ꯔꯤ ꯅꯩꯗꯤ ꯀꯥꯡ ꯌꯧꯗ꯭ꯔꯤꯉꯩ
ꯍ ꯆꯨꯝꯃꯤꯅꯦ ꯀꯥꯡꯒꯤ ꯀꯥꯡꯗꯗꯤ ꯍꯧꯅꯤ ꯍꯥꯏꯕꯅꯤꯅꯦ ꯑꯩꯈꯣꯏ ꯃꯥꯗꯣ
ꯑꯣ
ꯈ‌ꯦꯆꯤꯒ ꯀꯤꯍꯣꯝꯒ ꯆꯥꯕ ꯌꯥꯏ ꯀꯩꯅꯣ ꯑꯃꯨꯛ ꯆꯠꯊꯧꯕ ꯌꯥꯏ ꯀꯣꯏꯊꯣꯛꯧꯕ ꯌꯥꯏ
ꯑꯁ ꯑꯩꯗꯤ ꯀꯤꯍꯣ ꯉꯍꯥꯟ ꯁꯔꯝꯗꯁꯨ ꯆꯥꯏꯌꯦ ꯑꯗꯒꯤ ꯉꯍꯥꯛ ꯀꯩꯅꯣ ꯂꯤꯁꯤꯡ ꯁꯂꯣꯛꯞꯇꯁꯨ ꯑꯃꯨꯛ ꯆꯥꯔꯦ ꯀꯤꯍꯣꯝ ꯁꯔꯝꯗ ꯆꯥꯔꯣꯏ ꯁꯔꯝꯗ ꯌꯥꯝꯅ ꯄꯣꯊꯥꯕ ꯅꯨꯡꯉꯥꯏꯕ ꯖꯒꯥꯅꯤ ꯁꯔꯝꯒꯤ ꯀꯤꯍꯣꯝ ꯆꯥꯐꯝꯗ ꯑꯗꯨꯝ ꯀ
ꯑꯣ ꯅꯣꯏ ꯉꯔꯥꯡ ꯕꯣꯟ ꯌꯦꯡ ꯆꯠꯂꯄꯩꯗꯨꯗ
ꯑꯥ ꯑꯥ ꯑꯥ ꯉꯔꯥꯡ ꯆꯥꯕꯅꯤ ꯑꯁ ꯃꯤ ꯌꯥꯝ ꯂꯥꯛꯏ ꯂꯩꯁꯥꯕꯤ ꯄꯥꯈꯪꯑꫭ
ꯑꯩꯁ ꯃꯤ ꯌꯥꯝꯕꯅꯦꯍꯦ ꯆꯔꯝꯒꯤꯗꯨꯗꯤ
ꯎꯝ ꯑꯪ ꯐꯥꯏꯁꯦ ꯐꯝꯇ ꯌꯥꯥ ꯇꯥꯁꯥ
ꯁꯔꯝꯕ ꯅꯠꯇꯅ ꯂꯩꯇꯦꯅꯦ ꯁ꯭ꯋꯥꯏꯗꯗꯤ ꯀꯤꯍꫭꯝ ꯆꯥꯎ ꯑꯇꯩꯗꯗꯤ ꯑꯥ ꯑꯇꯩꯗꯗꯤ ꯃꯐꯝꯗꯣ ꯆꯥꯗꯦꯕ ꯂꯩꯐꯝ ꯉꯥꯛꯇ ꯑꯣꯏ ꯇꯧꯋꯦꯕ
ꯑꯥ
ꯍꯧꯖꯤꯛꯀꯤ ꯁꯔꯝꯒꯤꯗꯨꯗꯤ ꯐꯝꯃꯒꯒ ꯃꯣꯏꯅ ꯀꯔꯤ ꯍꯥꯏꯅꯤ ꯐꯛꯇꯒꯤ ꯀꯔꯤꯗꯒꯤ ꯊꯥꯡꯗꯒꯤ ꯈꫭꯛꯅꯕ ꯄꯨꯈꯝ ꯃꯣꯔꯣꯛ ꯊꯨꯝ ꯂꯣꯏ ꯄꯤꯕꯤꯅꯤ
ꯂꯣꯏ ꯁꯨꯅ ꯄꯤꯔꯕꯅꯤꯅꯀꯣ
ꯑꯗꯨꯒ ꯀꯤ ꯍꯣꯝꯗꯣ ꯑ ꯑꯄꯥꯝ ꯑꯄꯥꯝꯕ ꯑꯆꯧꯕ ꯃꯆꯥ ꯈꯜꯂꯒ
ꯑꯗꯨꯗꯩ ꯆꯤꯡ ꯆꯤꯡꯃꯥꯏꯗꯁꯨ ꯆꯥꯔꯦ ꯃꯐꯝꯗꯨ ꯏꯪ ꯏꯪ ꯂꯥꯎꯔꯒ
ꯑꯥ ꯐꯥꯏ
ꯎꯝ
ꯈꯪꯗꯦꯗ ꯅꯪꯕꯨ ꯒꯦꯝꯒ ꯁꯥꯟꯅꯗ꯭ꯔꯕꯣ ꯍꯧꯖꯤꯛꯀꯥꯟꯁꯤꯕꯣ
ꯑꯩꯁ ꯁꯥꯟꯅꯗ꯭ꯔꯦꯗ ꯒꯦꯝꯒ ꯌꯥꯗ꯭ꯔꯦꯗ ꯂꯝꯖꯦꯟ ꯑꯣꯏꯅ ꯀꯟꯅ ꯆ‌ꯦꯟ ꯂꯩꯔꯦ
ꯑꯣ ꯎꯝ
ꯄꯨꯡꯖꯤꯖꯨ ꯊꯦꯡꯉ‌ꯦ ꯐꯔꯦ ꯐꯔ ꯄꯊꯥꯔꫭ ꯑꯗꯨꯗꯤ
ꯍꯣꯏ ꯍꯣꯏ ꯄꯣꯊꯥꯔꯒꯦ ꯄꯣꯊꯥꯔꯒꯦ ꯊꯝꯃꯣ ꯊꯝꯃꯣ ꯑꯥ ꯊꯝ ꯊꯝ